ꯍꯂꯣ
ꯇꯥꯏꯌꯦ ꯇꯥꯏꯌꯦ
ꯀꯩꯀꯩ ꯇꯧꯕꯤꯔꯤꯒꯦ
ꯑꯉꯥꯡ ꯁꯨꯝ ꯇꯨꯏꯁꯟ ꯇꯧꯔꯝꯃꯤꯅꯦ
ꯎꯝ ꯋꯥ ꯇꯉ ꯀꯩꯩꯅ ꯆꯠꯇ꯭ꯔꯕꯣ
ꯑꯣꯀꯤ ꯅꯨꯡꯒꯤ ꯋꯥꯠꯂꯤ ꯉꯥꯏꯍꯥꯛ ꯂꯩꯔꯒ ꯆꯠꯀꯅꯤ
ꯎ ꯍ ꯀꯩ ꯂꯝ
ꯀ ꯑꯩꯈꯣꯏꯗꯤ ꯂꯝ ꯆꯠꯂꯣꯏꯗ ꯑꯩꯈꯣꯏꯁꯤ ꯃꯅꯤꯡꯗ ꯅꯨꯡꯁꯤꯠ ꯅꯨꯡꯁꯥ ꯈꯔ ꯐꯪꯕ ꯑꯃ ꯂꯩꯌꯦ ꯄꯊꯕꯤꯅ ꯑꯗꯨꯗꯒꯤ ꯍꯦꯛ ꯍꯦꯛ ꯆꯠ ꯭ꯂ
ꯑ ꯀꯅꯥ ꯀꯅꯥ ꯆꯠꯀꯦ
ꯑꯩꯗꯤ ꯑꯩꯈꯣꯏ ꯏꯆꯦꯃꯒ ꯆꯠꯂꯦ ꯏꯕꯥꯅꯤꯈꯛꯒꯍꯦꯛ
ꯅꯨꯡꯁꯥ ꯁꯥꯔꯀꯥꯟꯗꯗꯤ ꯆꯠꯂꯨꯅꯨꯀꯣ
ꯆꯠꯇꯤꯌꯦ ꯅꯍꯥꯟ ꯂꯦꯟꯖꯥꯎ ꯑꯣꯛꯅꯔꯨꯔꯦ
ꯑꯣ
ꯇꯥꯕꯤꯗ꯭ꯔꯤꯕꯣ
ꯇꯥꯖꯔꯦ ꯑꯗꯨꯒꯤ ꯋꯥꯟꯊꯔꯦ ꯑꯩꯗꯤ
ꯎꯝ
ꯀꯣꯏꯕꯁꯦ ꯑꯝꯇꯪꯇꯤꯛ ꯆꯠꯁꯤꯗ
ꯆꯠꯁꯦ ꯆꯠꯁꯦ ꯀꯩ ꯂꯝꯗ ꯆꯠꯅꯤꯡꯒꯦ
ꯃꯌꯥꯝꯅ ꯆꯠꯁꯦ ꯍꯥꯏꯕ ꯃꯐꯝꯗꯣ ꯑꯗꯨꯝ ꯌꯥꯔꯦ
ꯁꯤꯂꯣꯡꯗ ꯑꯣꯏꯅ ꯀꯣꯏꯔꯨꯁꯦ ꯍꯥꯏꯕ꯭ꯔꯣ
ꯂꯣꯡꯗ
ꯑꯥ
ꯌꯥꯏꯑꯦ
ꯀꯔꯝ ꯀꯥꯟꯗ ꯀꯣꯏꯔꯨꯁꯦ ꯍꯥꯏꯅꯣ
ꯏꯕꯦꯝꯃꯅ ꯁꯪꯒꯥꯏ ꯂꯥꯟꯗ꯭ꯔꯤꯉꯩ
ꯍꯣꯏ ꯍꯣꯏ ꯀꯣꯏꯊꯔꯨꯁꯦ
ꯎꯝ
ꯀꯔꯤ ꯍꯤꯗꯥꯛ ꯀꯥꯞꯄꯨꯏꯅꯣ ꯢꯅꯦꯕꯣ
ꯚꯤꯇꯥꯃꯤꯟ ꯀꯥ ꯄꯨꯔꯦꯅꯤ
ꯀꯗꯥꯏꯗ ꯀꯥꯞꯀꯦ
ꯑꯩꯈꯣꯏ ꯏꯁꯩꯁꯤꯗ ꯅꯔꯁ ꯑꯃ ꯂꯩꯌꯦ ꯖꯦꯅꯤꯝꯁꯇ ꯄꯨꯕ ꯑꯅꯤꯇꯥ ꯗ ꯀꯥꯞ ꯦ
ꯀꯔꯤ ꯚꯤꯇꯥꯃꯤꯟꯅꯣ
ꯈꯪꯗꯦ ꯅꯣꯡꯃ ꯀꯥꯜꯂꯒ ꯅꯣꯡꯃ ꯀꯥꯞꯄ ꯅꯨꯃꯤꯠ ꯇꯔꯥꯅꯤꯒꯤ ꯎꯝ ꯀꯥꯞꯇꯨꯢꯅꯤ
ꯎꯝ ꯀꯩ ꯅꯥꯕꯒꯤ ꯑꯣꯏꯔꯤꯅꯣ ꯑꯗꯨꯕꯨꯅ
ꯁꯤꯖꯦ ꯈꯣꯡ ꯈꯨꯨꯠ ꯆꯤꯛ ꯆꯤꯛꯄ ꯁꯥꯕ ꯎꯝ ꯁꯤꯡꯂꯤ ꯅꯥꯎꯔꯤꯒꯤꯅꯦ
ꯎꯝ ꯍꯧꯖꯤꯛꯀꯥꯟꯁꯦ ꯑꯗꯨ ꯌꯥꯝ ꯅꯥꯅꯩꯅꯦ
ꯑꯣꯎ ꯏꯁꯥꯅ ꯁꯥꯖꯦꯟ ꯇꯧ ꯅꯥ ꯐꯅ ꯁꯥꯖꯦꯟ ꯇꯧꯔꯒ ꯆꯠꯂꯣꯅ ꯍꯥꯏꯔꯤ
ꯋꯥꯛꯀꯤꯡ ꯅꯨꯡꯀꯤꯡꯈꯒ ꯢꯆꯠ ꯆꯠꯇ꯭ꯔꯕꯣ
ꯇꯠꯇꯔꯦ
ꯃꯥꯟꯅꯕꯗꯣꯗꯨꯒ
ꯎꯝ
ꯑꯌꯨꯛ ꯑꯌꯨꯛꯁꯨ ꯆꯠꯇꯕ꯭ꯔꯣ
ꯑꯌꯨꯛꯁꯤ ꯑꯑ ꯑꯩꯈꯣꯏ ꯁꯨꯃꯥꯡꯗꯩꯅ ꯊꯣꯡꯒꯥꯟꯐꯧ ꯁꯨꯝ ꯍꯪꯒꯥꯝꯗ ꯈꯔ ꯆꯠꯂꯦ
ꯀꯩꯅꯣꯗꯤ ꯅꯣꯏ ꯍꯧꯖꯤꯛꯀꯥꯟ ꯖꯤꯝ ꯆꯠꯄꯤꯁꯤꯗꯤ ꯆꯠꯂꯨ ꯌꯥꯎ ꯌꯥꯗ꯭ꯔꯣ ꯆꯠꯁꯜꯂꯨ ꯌꯥꯗ꯭ꯔꯣ
ꯖꯤꯝꯁꯦ ꯑꯩ ꯆꯠꯂꯣꯏ
ꯀꯩꯗꯧꯔꯒꯦꯅꯦ
ꯑꯩ ꯏꯁꯥꯅ ꯋꯥꯛꯀꯤꯡ ꯑꯣꯏꯅ ꯉꯝꯃꯤꯈꯦ ꯑꯗꯨꯝ ꯆꯠꯆꯔꯒꯦ ꯈꯂꯦ
ꯎꯝ ꯐꯩ ꯐꯩ ꯑꯩꯈꯣꯏ ꯂꯝꯄꯥꯛꯇꯁꯨ ꯀꯩꯅꯣꯒꯨꯝꯕ ꯊꯝꯃꯗꯤ ꯅꯨꯡꯉꯥꯏꯗꯧꯅꯤꯅꯦ ꯃꯣꯏ ꯍꯧꯖꯤꯛꯀꯥꯟ ꯑꯣꯄꯟ ꯖꯤꯝ ꯃꯌꯥꯝ ꯁꯥꯔ ꯊꯝꯅꯩꯁꯦ ꯑꯁꯤ ꯁꯨꯃꯥꯏꯅ ꯊꯝꯃ ꯈꯣꯠꯂꯒ ꯅꯥꯀꯟꯗ ꯄꯥ꯭ꯔꯛ ꯑꯣꯏꯅꯒ ꯈꯔ ꯂꯩꯔꯗꯤ ꯑꯩꯈꯣꯏꯁꯨ ꯅꯨꯡꯗꯥꯡꯋꯥꯔꯝ ꯍꯛꯆꯤꯛ ꯂꯥꯡꯗꯅ ꯍꯛꯆꯥꯡ ꯁꯥꯖꯦꯟ ꯇꯧꯕꯁꯨ ꯌꯥꯕ ꯑꯩꯈꯣꯏ ꯁꯋꯥꯏꯗꯤ ꯑꯗꯨꯝꯕꯗꯤ ꯇꯧꯗ꯭ꯔꯦ ꯁ꯭ꯀꯨꯜꯗ ꯄꯪꯁꯥꯗ ꯁꯥꯒꯠꯂꯤ ꯇꯝꯅꯗꯕ ꯑꯗꯒꯤ ꯀꯦꯃꯦꯔꯥ ꯄꯪꯊꯦꯠꯇ ꯊꯦꯠꯂ ꯂꯩ ꯀꯩꯗꯣꯏꯅꯣ ꯈꯪꯗꯦ
ꯈꯪꯗꯦ ꯃꯣꯏꯁꯦ ꯑꯗꯨꯅ ꯈꯔ ꯐꯔ ꯃꯥꯥꯟꯅ
ꯎꯝ
ꯀꯦꯃꯦꯔꯥ ꯊꯦꯠꯄ ꯖꯤꯝ ꯁꯥꯟꯅꯕ
ꯎꯝꯝ
ꯃꯣꯏ ꯃꯊꯧ ꯑꯣꯏꯔ ꯃꯥꯅꯤ ꯤꯟꯗꯤ ꯍꯗꯤ ꯆꯄ꯭ꯔ
ꯑꯩ ꯆꯠꯇꯦꯗ
ꯅꯣꯏ ꯀꯦꯗꯩꯗꯨꯗ ꯖꯤꯝ ꯑꯃ ꯍꯥꯡꯗꯥꯏꯅꯦ
ꯎꯝ ꯍꯥꯡꯉꯦ ꯑꯩꯈꯣꯏ ꯏꯁꯥꯒꯤ ꯊꯥꯕꯤ ꯃꯆꯥ ꯃꯌꯥꯝꯁꯨ ꯆꯠꯅꯩꯌꯦ
ꯎꯝ ꯆꯠꯀꯗꯝ ꯅꯗꯣ
ꯃꯥꯅꯤ ꯆꯠꯀꯗꯕꯅꯤ
ꯎꯝ ꯑꯗ ꯆꯠꯇ꯭ꯔꯤ ꯀꯩꯒꯤꯅꯣ
ꯑꯩꯗꯤ ꯀꯩꯅꯣ ꯇꯧꯕꯅꯦ ꯑꯩꯗꯤ ꯆꯠꯂꯣꯏꯅ ꯇꯧꯕ ꯍꯥꯏꯗꯤ ꯑꯩ ꯌꯨꯝꯗ ꯑꯣꯏꯅ ꯈꯔ ꯆ ꯇ ꯈꯣꯠ ꯇꯧꯒꯦ ꯇꯧꯕ ꯑꯗꯣ ꯍꯟꯗꯛꯇꯤ ꯈꯔ ꯍꯛꯆꯥꯡꯁꯦ ꯅꯣꯏꯖꯔꯁꯅꯨ ꯖꯨꯂꯥꯏ ꯑꯥꯒꯁ ꯁ꯭ꯋꯥꯏꯗꯒꯤ ꯑꯣꯏꯅ ꯏꯁꯥꯁꯦ ꯈꯔ ꯁꯦꯝꯃꯒꯦ ꯇꯧꯕ
ꯍꯣꯏ ꯍꯣꯏ ꯍꯣꯏ ꯌꯥꯏ ꯑꯗꯨꯁꯨ
ꯍꯥꯏꯗꯤ ꯌꯨꯝꯗ ꯊꯧꯂꯤ ꯅꯨꯡꯂꯤ ꯈꯔ ꯇꯣꯡꯉ ꯈꯣꯠꯂꯒ ꯈꯔ ꯁꯥꯖꯦꯟ ꯃꯣꯏꯒꯤ ꯑꯦꯔꯣꯕꯤꯛ ꯍꯥꯏꯕ ꯈꯪꯗꯦ ꯐꯣꯟꯗ ꯇꯧꯕꯤꯗ ꯆꯣꯡꯉ ꯈꯣꯠꯂ ꯗꯥꯟꯁꯀ ꯄꯪꯇꯧ ꯇꯧꯕꯤꯗꯣ ꯈꯔ ꯇꯧꯔꯒ
ꯎꯝꯝ
ꯇꯧꯕꯒꯦꯅ
ꯎꯝ ꯃꯥꯅꯦꯗꯥꯛꯀꯀꯩ ꯇꯧꯔꯀꯥꯟꯗꯀꯣ
ꯗꯥꯟꯁꯁꯨ ꯍꯩꯍꯧꯕ ꯑꯗꯨꯑꯣꯏꯗꯤ ꯌꯥꯎꯁꯪ ꯏꯁꯄꯣꯔꯠꯇ ꯏꯁꯇꯦꯖꯨ ꯗꯥꯟꯁꯇꯁꯨ ꯗꯥꯟꯁ ꯅꯤꯈꯥꯏꯕ ꯉꯝꯃꯅꯤ
ꯌꯥꯁꯪꯒꯤ ꯏꯁꯄꯣꯠꯇꯣ ꯌꯧꯈꯤꯗꯣꯔꯤꯕ
ꯁꯨꯝ ꯍꯥꯏꯔꯤꯅꯤꯅꯦ
ꯅꯣꯡ ꯐꯥꯗꯣꯛ ꯌꯨꯝꯗ ꯂꯥꯛꯑ ꯌꯥꯎꯕꯒꯤ ꯀꯟꯗꯤꯁꯟꯗ
ꯑ ꯑꯗꯣ ꯍꯟꯗꯛ ꯑꯩ ꯄꯦꯟꯅꯗꯤ ꯌꯥꯍꯧꯔꯦꯗ ꯂꯣꯏ ꯄꯦꯜꯍꯧꯔꯦꯗ ꯍꯟꯗꯛ ꯄꯨꯡ ꯄꯦꯟ
ꯎꯝ
ꯌꯥꯎꯁꯪ ꯏꯁꯄꯣꯔꯠꯁꯨ ꯍꯧꯕꯗꯩ ꯂꯣꯏꯕꯧ ꯌꯥꯎꯏꯤꯗꯣ
ꯍꯣꯏ
ꯑꯗꯨꯗꯒꯤ ꯏꯁꯤꯡ ꯍꯩꯅꯕꯁꯨ ꯆꯠꯂꯤꯗꯣ
ꯑꯥ
ꯆꯥꯛꯁꯨ ꯆꯥꯅꯍꯧꯋꯤꯗꯣ ꯍꯟꯗꯛꯇꯤ ꯂꯦꯝꯅ ꯄ ꯊꯥꯔ ꯑꯣꯏꯅ ꯂꯣꯏꯅ ꯇꯧꯕꯅꯦ
ꯐꯥꯎꯗꯤꯛ ꯆꯤꯡꯅꯕꯗꯗꯤ ꯀꯅꯥꯅ ꯉꯝꯈ꯭ꯔꯒꯦ
ꯊꯧꯔꯤ ꯆꯤꯟꯅꯕꯤꯗꯨꯔꯣ ꯑꯩꯈꯣꯏꯅ ꯊꯥꯕꯤꯕꯗꯒꯤ ꯃꯧꯁꯤꯅ ꯉꯥꯝꯊꯣꯛꯈ꯭ꯔꯦ ꯀꯣꯏꯅꯀ ꯑꯩꯈꯣꯏꯅ ꯁꯨꯝ ꯀꯩꯅꯣ ꯇꯧꯕ ꯍꯥꯏꯇꯥꯔꯦ ꯂꯩꯁꯥꯕꯤ ꯃꯈꯨꯠꯇ ꯃꯧ ꯑꯆꯧ ꯑꯆꯧꯕꯤꯁꯤꯡꯗꯣ ꯃꯥꯏ ꯃꯥꯏꯊꯤꯔꯦ ꯍꯥꯏꯔꯗꯤꯀꯣ ꯃꯣꯏ ꯆꯣꯠꯄ ꯌꯥꯏꯑꯅ ꯑꯩꯈꯣꯏꯅ ꯊꯥꯕꯤꯔꯁꯦꯅ ꯍꯥꯏꯔꯒ ꯗ꯭ꯔꯛꯁ ꯂꯥꯎꯅ ꯊ ꯊꯥꯗꯣꯛꯄ ꯑꯗ ꯃꯣꯏꯅ ꯑꯗꯨꯝ ꯉꯝꯍꯟꯈ꯭ꯔꯦ
ꯆꯨꯝꯃꯤ ꯆꯨꯝꯃꯤ ꯃꯤꯅꯨꯡꯁꯤꯖꯤ ꯂꯩꯁꯥꯕꯤꯅ ꯈꯔ ꯍꯦꯜꯂꯦꯕ
ꯍꯦꯜꯂꯦ ꯑꯩꯈꯣꯏꯗꯤ ꯌꯥꯗꯤꯌꯦ ꯊꯃꯣꯏꯁꯦ ꯂꯣꯏ ꯅꯧꯋꯦꯕ ꯂꯩꯁꯥꯕꯤꯅꯤꯅ
ꯎꯝ ꯇꯨꯃꯤ ꯂꯩꯁꯥꯕꯤꯅ ꯃꯤꯅꯨꯡꯁꯤ ꯂꯩꯒꯗꯕꯅꯤ
ꯎꯝ ꯑꯩ ꯑꯩꯥꯏꯠꯇꯤꯟ ꯅꯥꯏꯟꯠꯇꯤꯟ ꯑꯩꯅꯥꯏꯠꯇꯤꯟ ꯅꯥꯏꯠꯇꯤꯟ
ꯍꯌꯦꯡ ꯇꯨꯡ ꯀꯣꯏꯕꯨ ꯑꯗꯨꯝ ꯃꯤ ꯅꯨꯡꯁꯤꯜꯂꯌꯨ ꯑꯗꯨꯝ ꯂꯧꯁꯤꯟꯅꯔꯒꯁꯨ ꯍꯥꯏꯒꯗꯕꯅꯤ ꯑꯦ ꯂꯩꯁꯥꯕꯤ ꯁꯥ ꯑꯩꯈꯣꯏꯗꯤ ꯂꯩꯁꯥꯕꯤ ꯑꯣꯏꯔꯤꯉꯩꯗ ꯊꯥꯕꯤꯔꯛꯏꯅꯣ ꯌꯨ ꯊꯥꯎꯑꯣꯅ
ꯍꯥꯏꯗꯣꯏꯅꯦ ꯍꯥꯏꯗꯣꯏꯅꯦ ꯃꯣꯏꯗ ꯊꯥꯗ꯭ꯔꯗꯤ ꯊꯥꯗ꯭ꯔꯕ ꯍꯥꯏꯗꯨꯣꯏꯅꯤꯗꯅ
ꯍꯣꯏ ꯊꯥꯗ꯭ꯔꯒꯗꯤ ꯊꯥꯗ꯭ꯔꯕ ꯍꯥꯏꯗꯨꯅꯤ
ꯊꯥꯗ꯭ꯔꯒꯗꯤ ꯑꯩꯈꯣꯏꯁꯨ ꯊꯥꯔꯛꯇ꯭ꯔꯁꯨ ꯑꯗꯨꯝ ꯑꯩꯈꯣꯏ ꯉꯝꯃꯅꯤꯗ ꯍꯥꯏꯗꯤ ꯑꯗꯨꯝ ꯏꯁꯥꯁꯦ ꯀꯜꯂꯦꯕ ꯏꯁꯥ ꯐꯩꯌꯦꯕ ꯚꯤꯝꯒꯤ ꯃꯅꯥꯎ ꯇꯥꯛꯄꯤꯅꯤ ꯍꯥꯏꯅꯩꯅꯤ ꯀꯩꯅꯣ ꯑꯗꯨꯅ ꯑꯩꯅ ꯑꯗꯨꯝ ꯁ꯭ꯔꯁ ꯇꯥꯎꯅ ꯑꯗꯨꯝ ꯑꯣꯏꯁꯤꯅ ꯆꯤꯡꯕꯗ ꯑꯗꯨꯝ ꯁ꯭ꯔꯁꯇ ꯑꯗꯨꯝ ꯂꯥꯛꯑꯦ ꯑꯔꯤꯕ ꯃꯣꯏꯗꯤ
ꯎꯝ ꯆꯨꯝꯃꯤꯗꯥ ꯆꯨꯝꯃꯤꯗꯥ
ꯎꯝ ꯏꯅꯦꯕꯨ ꯍꯧꯖꯤꯛ ꯀꯩꯗꯧꯕꯤꯔꯝꯃꯤꯅꯣ
ꯑꯩ ꯍꯧꯖꯤꯛ ꯋꯥꯋꯥꯛꯀꯤꯡ ꯈꯔ ꯈ ꯆꯠꯂꯤꯌꯦ
ꯑꯣ ꯀꯥꯏꯋꯥꯏꯗ ꯆꯠꯂꯤꯅꯣ
ꯃꯅꯤꯡꯗ
ꯃꯅꯤꯡ ꯅꯣꯏꯒꯤ ꯃꯅꯤꯡꯒꯤ ꯂꯝꯕꯤ ꯂꯧꯕꯨꯛꯀꯤ ꯂꯝꯕꯤ ꯑꯃ ꯂꯩꯕꯗꯨꯔꯣ
ꯑꯥꯎ
ꯑꯁ ꯌꯥꯝ ꯐꯩꯅꯦ ꯅꯣꯏꯗꯤ ꯑꯩꯈꯣꯏꯗꯤ ꯂꯝꯕꯤꯁꯨ ꯂꯩꯇ꯭ꯔꯦ ꯁꯨꯃꯥꯡꯁꯨ ꯂꯩꯇ꯭ꯔꯦ ꯆꯠꯐꯝ ꯑꯃꯠꯇ ꯂꯩꯇ꯭ꯔꯦ
ꯎꯝ
ꯑꯗꯨꯅ ꯑꯩꯈꯣꯏꯁꯨ ꯍꯦꯛ ꯃꯅꯤꯡ ꯂꯧꯕꯕꯨꯛ ꯂꯣꯝꯊꯣꯛꯑ ꯆꯠꯂꯦ ꯑꯗꯨꯁꯨꯅꯦ ꯅꯍꯥꯟ ꯉꯔꯥꯡ ꯂꯤꯟ ꯑꯃ ꯑꯣꯛꯅꯔꯨꯕꯗꯒꯤ ꯑꯃꯨꯛ ꯀꯤꯖꯗꯅ ꯂꯝꯕꯤ ꯂꯥꯟꯕꯗꯨ ꯆꯠꯇ꯭ꯔꯦ
ꯎꯝ
ꯍꯧꯖꯤꯛꯇꯤ ꯁꯥꯕ ꯃꯇꯝꯅꯤꯅ ꯂꯤꯟ ꯑꯗꯨ ꯂꯩꯅꯨꯡꯗ ꯂꯥꯏꯔꯤ ꯉꯝꯗꯗꯅ ꯊꯣꯛꯂꯛꯏꯅꯤꯅꯦ
ꯎꯝ ꯃꯥꯅꯤ ꯃꯥꯅꯤ
ꯑꯗꯨ ꯑꯗꯨꯅꯅꯤꯅꯦ ꯁꯥꯕꯁꯤꯅꯅꯦ
ꯏꯅꯦ ꯍꯣꯏ ꯑꯗꯣꯝꯗꯗꯤ ꯎ ꯋꯥꯁꯤ ꯁꯤ ꯀꯌꯥꯝ ꯍꯧꯔꯤꯒꯦ ꯋꯥꯒꯁꯦ ꯋꯥꯁꯣꯏ ꯅꯨꯡꯁꯣꯏꯗ ꯆꯣꯡꯉꯤꯕꯣ
ꯆꯣꯡꯗꯦꯕꯣ ꯑꯩꯈꯣꯏꯗꯤ
ꯎ ꯋꯥꯗꯤ ꯍꯧꯖꯗ꯭ꯔꯦ
ꯎꯝ ꯄꯤꯂꯔ ꯉꯥꯛꯇ ꯉꯥꯏꯔꯦꯕ ꯆꯦꯛꯀꯤ
ꯀꯦꯛ ꯀꯦꯛꯀ ꯁꯥꯗꯦꯗ ꯑꯩꯈꯣꯏꯗꯤ ꯌꯥꯝ ꯂꯥꯏꯔꯦ ꯑꯩꯗ ꯑꯩꯅ ꯋꯥꯅ ꯊꯝꯂꯝꯝꯕ ꯎꯝ ꯆꯤꯡꯒꯅ ꯀꯨꯞꯄ ꯎꯈꯣꯡ ꯁꯨꯝ ꯆꯥꯕ ꯌꯨꯝ ꯑꯃꯝꯗ ꯂꯩꯔꯤ
ꯑꯗꯨꯅꯦꯅꯦ ꯅꯨꯡꯉꯥꯏꯗꯣꯏꯅꯦ ꯑꯩꯈꯣꯏꯒ ꯆꯞ ꯃꯥꯟꯅꯩꯌꯦ ꯑꯩꯈꯣꯏꯗꯤ ꯐꯂꯥꯡꯒ ꯁꯨꯝ ꯁ ꯁꯨꯝ ꯁꯦꯒꯥꯏꯔꯛꯑꯦ
ꯁꯦꯒꯥꯏꯗꯦꯗ ꯅꯣꯏ ꯐꯂꯥꯡ ꯅꯣꯏꯗꯤ ꯌꯥꯝ ꯏꯅꯥꯛ ꯈꯨꯜꯂꯦ ꯇꯥꯏ
ꯅꯣꯏ ꯎꯗꯕꯩꯅꯦ ꯑꯩꯒꯤ ꯈꯥꯒꯤ ꯐꯂꯥꯡꯗꯣ ꯆꯦꯒꯥꯏꯕ ꯍꯧꯔꯛꯑꯦ ꯃꯣꯏꯅ ꯊꯥꯏꯅ ꯁꯥꯕꯗ ꯐꯖꯅ ꯁꯥꯗꯕꯒꯤ
ꯎꯝ
ꯍꯧꯖꯤꯛꯇꯤ ꯂꯧ ꯀꯩꯀꯩꯁꯨ ꯍꯧꯔꯛꯑꯦ ꯅꯣꯡꯖꯨ ꯊꯥꯅꯤꯅ ꯉꯥ ꯐꯥꯕ ꯃꯇꯝꯁꯨ ꯨ ꯌꯧꯔꯛꯑꯅꯤ
ꯌꯧꯔꯛꯑꯅꯤ ꯌꯧꯔꯛꯑꯅꯤ
ꯏꯟꯒ ꯆꯤꯡꯗ꯭ꯔꯣꯏꯅꯦ ꯍꯣꯏꯗꯤ
ꯆꯤꯡꯗꯦ
ꯎꯝ ꯐꯦꯂꯤ ꯆꯤꯡꯅꯗꯕꯔꯣ
ꯑꯣ ꯐꯔꯦ ꯐꯔꯦ ꯍꯌꯦꯡ ꯑꯃꯨꯛ ꯀꯩꯅꯣ ꯇꯧꯔꯁꯤ ꯎꯝ ꯎꯝ ꯊꯝꯃꯦ ꯊꯝꯃꯦ
ꯍꯣꯏ ꯏꯕꯨ ꯌꯥꯏꯌꯦ ꯌꯥꯏꯅ ꯏꯔꯣꯜ ꯑꯗꯨ ꯂꯩꯁꯨꯇꯤ ꯊꯥꯗꯣꯏꯅꯦ